ꯍꯜꯂꯣ
ꯍ ꯍꯜꯂꯣ ꯍ ꯀꯩꯅꯣ ꯏꯊꯥ ꯊꯥꯖꯗꯅꯥ ꯃꯤ ꯑꯃꯥ ꯐꯣꯟ ꯇꯧꯔꯛꯏꯗꯥ
ꯍꯂꯣ ꯏꯇꯥꯎ
ꯇꯥꯕꯔꯣ꯫
ꯍꯜꯂꯣ ꯏꯇꯥꯎ ꯅꯨꯡꯉꯥꯏꯒꯣ ꯆꯔꯦ ꯏꯇꯥꯎ
ꯋꯥ ꯑꯁ ꯂꯩꯅꯤ ꯑꯗꯨꯑꯕ ꯑꯗꯨꯝ ꯑꯩꯈꯣꯏ ꯍꯧꯖꯤꯛ ꯑꯌꯣ ꯃ ꯊꯥꯕ ꯍꯧꯕꯒꯤ ꯊꯕꯛꯁꯦ ꯃꯥꯡꯁꯤꯟꯁꯤꯜꯂꯤ ꯇꯧꯔꯤꯅꯦ ꯇꯥꯄ꯭ꯔꯣ ꯑ ꯌꯨꯝ ꯆꯕ ꯍꯥꯎꯗꯣꯔꯦ
ꯝ ꯑꯣꯧ ꯀꯩꯅꯣ ꯅꯨꯄꯤ ꯊꯤꯔꯒꯦ ꯍꯥꯏꯔꯣ ꯅꯨꯄꯤ ꯊꯤꯖꯤꯜꯂꯒꯦ ꯐꯦꯃꯤꯂꯤ ꯄ꯭ꯂꯥꯅꯤꯡ ꯇꯧꯔꯒꯦ ꯍꯥꯏꯔꯑꯔꯕ
ꯍꯣꯏꯅꯦ ꯍꯣꯏꯅꯦ ꯑꯗꯨ ꯑꯗꯨ
ꯅꯃꯥꯟꯅꯕ ꯀꯌꯥ ꯑꯃꯗꯤ ꯅꯨꯄꯤ ꯑꯉꯥꯡ ꯐꯤꯗꯨꯅ ꯐꯦꯃꯤꯂꯤ ꯀꯌꯥ ꯁꯦꯝꯈ꯭ꯔꯦ ꯑꯗꯣ ꯅꯪ ꯅꯪꯒꯤꯁꯨ ꯁꯦꯝꯖꯤꯜꯂꯒꯦꯕꯀꯣ
ꯍꯣꯏꯅꯦ ꯃꯩꯇꯩ ꯃꯆꯥꯁꯦ ꯃꯁꯤꯡ ꯌꯥꯝꯗ꯭ꯔꯦꯅ ꯍꯦꯟꯒꯠꯍꯟꯒꯗꯧꯒꯤꯅꯤ
ꯌꯥꯝ ꯉꯝꯒꯅꯤ ꯌꯥꯝ ꯉꯝꯒꯅꯤ ꯃꯄꯥꯟꯂꯣꯝꯗ ꯇꯣꯏꯅ ꯂꯩꯌꯦꯕꯤ ꯠꯇꯄꯣ ꯃꯌꯥꯝꯅ ꯈꯔ ꯂꯧꯕꯤ ꯑꯗꯤ ꯑꯗꯨꯅ
ꯅꯪ ꯅꯪꯗꯤ ꯀꯌꯥꯝ ꯋꯥꯠꯂꯤꯕ
ꯑꯩꯁꯨ ꯊꯤꯖꯤꯜꯂꯅꯤꯍꯦ ꯑꯗꯨꯃꯥꯏꯅ ꯏꯇꯥꯎꯅ ꯈꯜꯂꯤꯝ ꯑꯗꯨꯃꯥꯏꯅ ꯈꯜꯂꯦ ꯃꯤꯁꯤꯡꯁꯦ ꯌꯥꯝꯗ꯭ꯔꯕꯅꯤꯅ ꯃꯤꯁꯤꯡꯁꯦ ꯌꯥꯝꯈꯠꯅꯕꯈ ꯍꯣꯠꯅꯔꯒꯦꯅ ꯁꯨꯝ ꯇꯧꯔꯛꯄꯅꯦ ꯅꯈꯣꯟ ꯅꯋꯥ ꯇꯥꯈꯤꯗ꯭ꯔꯦꯅ ꯑꯗꯣ ꯑ ꯑꯃꯨꯛꯇꯪ ꯀꯣꯏꯕ ꯆꯠꯂꯨꯁꯤ ꯈꯣꯠꯂꯨ ꯖꯤꯅ ꯍꯥꯏꯔꯛꯀꯦ
ꯀꯥꯏ ꯀꯣꯏꯖꯧꯖꯦ ꯍꯥꯏꯅꯣ
ꯑꯁ ꯈꯪꯗꯦ ꯃꯅꯤꯄꯨꯔ ꯃꯅꯨꯡꯗꯔꯥ ꯑꯗꯒꯤ ꯍꯟꯇꯛ ꯑ ꯀꯩ ꯒꯤ ꯑꯩꯈꯣꯏ ꯄ꯭ꯂꯥꯟꯅꯤꯡꯕꯨꯗꯤ ꯌꯥꯝ ꯋꯥꯠꯂꯤꯗ ꯀꯣꯏꯕ ꯆꯠꯀꯗꯧꯕꯗꯤ ꯍꯣꯏ ꯖꯅꯋꯥꯔꯤ ꯐꯦꯕꯋꯥꯔꯤ ꯑꯗꯥꯏꯗ ꯃꯅꯥꯂꯤꯒꯤ ꯇ꯭ꯔꯤꯞ ꯑꯃ ꯂꯩꯌꯦ ꯍꯥꯏꯌꯦ
ꯀꯅꯥ ꯀꯅꯥ ꯀꯅꯥ ꯁꯤꯜꯂꯤꯅꯣ ꯍꯥꯏꯁꯦ
ꯑꯁ ꯑꯩꯈꯣꯏ ꯂꯩꯀꯥꯏꯒꯤ ꯑꯍꯟꯉꯩꯅ ꯁꯤꯟꯕꯅꯤꯅꯦ ꯈꯣꯏꯅꯤ ꯃ ꯝ ꯄꯩꯁꯥꯖꯦ ꯉꯁꯤ ꯗꯦꯠ ꯑ ꯑ ꯀꯔꯤ ꯑꯣꯏꯗꯅ ꯁꯤꯛꯁ ꯁꯤꯛꯁ ꯁꯕꯦꯟ ꯑꯗꯨꯃꯥꯏꯅ ꯑꯣꯏꯗꯅꯀꯣ
ꯑꯥ
ꯉꯁꯤꯗꯒꯤ ꯍꯧꯔꯒ ꯉꯁꯤꯗꯒꯤꯗꯤ ꯍꯧꯔꯣꯏ ꯃꯊꯪ ꯍꯞꯇꯥꯗꯒꯤꯗꯤ ꯍꯧꯔꯅꯤ ꯑꯗꯨꯒ ꯍꯧꯕꯁꯤꯁꯨ ꯑꯩꯈꯣꯏꯒꯤ ꯑ ꯀꯩꯩꯅꯣ ꯊꯥ ꯑꯃꯗ ꯂꯨꯄꯥ ꯂꯤꯁꯤꯡ ꯑꯅꯤꯅꯤ ꯍꯨꯟ ꯗꯣꯏꯅꯦꯕ
ꯑꯣ ꯃꯔꯨꯞ ꯑꯣꯏ ꯇꯧꯔꯒ
ꯇꯧꯔꯒ ꯑꯗꯣ ꯇꯧꯕ ꯍꯥꯏꯁꯦ ꯑ ꯑ ꯀꯔꯤ ꯐꯦꯕꯋꯥꯔꯤ ꯐꯦꯕꯋꯥꯔꯤ ꯗꯥꯏꯕꯣꯛ ꯇꯧꯔꯒ ꯑꯗꯨꯝ ꯂꯣꯏꯁꯤꯟꯗꯣꯏꯅꯦꯕ ꯍꯥꯏꯗꯤ ꯇꯨꯡꯖꯟꯕꯒꯨꯝꯕ ꯍꯥꯏꯇꯥꯔꯦ ꯃꯔꯨꯞꯁꯦ ꯑꯩ ꯑꯩꯅ ꯐꯪꯗꯧꯗꯤ ꯅꯠꯇꯦꯕ ꯑꯗ ꯄꯨꯂꯞ ꯑꯣꯏꯅ ꯇꯨꯡꯖꯜꯂꯒ ꯍꯧꯖꯤꯛ ꯊꯥ ꯑꯃꯃꯝꯗ ꯑꯗꯨꯃꯥꯏꯅ ꯇꯨꯡꯖꯜꯂꯒ ꯑꯣꯏꯅ ꯆꯠꯁꯦꯅ ꯍꯥꯏꯕ ꯍꯥꯏꯇꯥꯔꯦ ꯑꯗ ꯏꯇꯥꯎꯁꯨ ꯃꯅꯥꯂꯤꯒꯤ ꯇ꯭ꯔꯤꯞꯇꯣ ꯇꯪꯒꯤ ꯆꯠꯂꯨꯁꯤꯔꯥ ꯅꯪꯅꯁꯨ ꯆꯠꯁꯤ ꯅꯥ ꯇꯧ ꯀꯣꯏ ꯒ ꯆꯠꯇ ꯀꯨꯏꯔꯦꯗꯅ ꯅꯪ ꯅꯍꯥꯟ ꯍꯥꯏꯔꯛꯄꯗꯨꯗ ꯀꯣ ꯎ ꯑꯩꯈꯣꯏꯒꯤ ꯂꯩꯀꯥꯏꯒꯤ ꯑꯗꯩꯀꯥꯏꯒꯤ ꯑꯍꯟꯉꯩꯅ ꯑꯣꯄꯣꯔꯆꯨꯅꯤꯇꯤ ꯑꯃ ꯐꯪꯕꯁꯤꯗ ꯑꯩ ꯍꯧꯔꯛꯏꯅꯦ
ꯃꯤ ꯀꯌꯥꯃꯨꯛ ꯑꯣꯏꯗꯣꯏꯖꯥꯠꯅꯣꯕ
ꯃꯤꯗꯤ ꯑꯗꯨꯝ ꯃꯤ ꯀꯨꯟꯃꯨꯛꯇꯤ ꯑꯣꯏꯗꯧ ꯃꯥꯜꯂꯦ
ꯃꯌꯥ ꯃ
ꯃ ꯃꯤꯗꯤꯌꯥ ꯃ
ꯃꯤ ꯌꯥꯕꯒ ꯅꯨꯡꯉꯥꯏꯇꯕꯤꯗ ꯇꯧꯗꯖꯥꯠꯂꯣ
ꯑꯗꯨꯗꯤ ꯇꯧꯔꯣꯏꯗ ꯃꯃꯥꯡ ꯃꯃꯥꯡꯗ ꯃꯣꯏ ꯑꯗꯨꯝ ꯁꯤꯜꯂꯒ ꯂꯥꯛꯑꯕꯅꯦꯕꯀꯣ ꯑꯗꯣ ꯁꯤꯜꯂꯒ ꯂꯄ ꯑꯗꯨꯗ ꯑ ꯀꯩ ꯊ ꯀꯁꯨ ꯈꯣꯠꯄ ꯀꯄ꯭ꯂꯦꯟꯟ ꯈꯠ ꯑꯩꯈꯣꯏ ꯄ꯭ꯔꯣꯕ꯭ꯂꯦꯝꯒꯨꯝꯕ ꯑꯗꯨꯝꯕ ꯀꯔꯤꯝ ꯂꯩꯇꯦꯕ ꯂꯩꯒꯤꯗꯕꯅꯦꯕ ꯌꯥꯝ ꯐꯖ ꯅꯥꯟꯅꯁꯨ ꯁꯤꯟꯈꯤꯕꯅꯦꯕ
ꯆꯠꯁꯦ ꯌꯥꯏꯌꯦ
ꯎꯝ
ꯑꯗꯨ ꯃꯣꯏꯁꯦ ꯃꯤꯁꯦ ꯑꯈꯟꯅꯅ ꯊꯝꯕ꯭ꯔꯥ ꯐꯤꯛꯁ ꯑꯣꯏꯅ ꯀꯨꯟꯗꯤ ꯍꯦꯜꯂꯔꯣꯏꯗ꯭ꯔꯥ
ꯑ ꯑꯗꯨꯃꯥꯏꯅ ꯍꯥꯏꯕ ꯃꯥꯜꯂꯤ ꯄꯨꯨꯟꯅ ꯊꯣꯛꯄꯩ ꯍꯦꯜꯂꯔꯣꯏꯅ ꯑꯗꯣ ꯍꯧꯖꯤꯛ ꯐꯥꯎꯒꯤꯗꯤ ꯃꯤ ꯇꯔꯥꯃꯔꯤꯗꯤ ꯁꯨꯔꯦꯕ ꯑꯩꯈꯣꯏꯒꯤꯁꯦ ꯎꯝ ꯑꯩꯅ ꯁꯨꯝ ꯀꯣꯜ ꯀꯥꯀꯩ ꯇꯧꯕ ꯈꯣꯠꯄ ꯑꯗꯩꯗꯤ ꯒ꯭ꯔꯨꯞ ꯑꯃ ꯁꯦꯝꯃꯦ ꯑꯗꯨꯒꯨꯝꯕ ꯁꯦꯝꯕꯗꯨꯗ ꯑꯗꯨꯝ ꯑꯩ ꯍꯥꯞꯄꯨꯗꯤ ꯍꯥꯞꯄꯛꯀꯦ ꯅꯪ ꯑꯗꯣ ꯇꯔꯥꯃꯔꯤ ꯇꯔꯥꯃꯔꯤꯁꯤ ꯁꯨꯔꯦ ꯅꯪꯕꯨ ꯍꯥꯞꯅꯤꯡꯉꯗꯤ ꯑꯗꯨꯝ ꯑꯇꯣꯞꯄꯇꯣꯞꯄ ꯀꯅꯥ ꯀꯅꯥꯅꯣ ꯍꯥꯞꯄꯦꯃꯤ
ꯍꯣꯏꯅꯦ ꯍꯣꯏꯅꯦ ꯑꯩꯈꯣꯏ ꯏꯃꯥꯟꯅꯕ ꯑꯇꯩꯗꯨꯁꯨ ꯈꯥ ꯒꯥ ꯍꯎ ꯊꯦꯡꯅꯔꯒ ꯑꯩꯈꯣꯏ ꯄꯨꯤꯂꯞ ꯁꯨꯔꯗꯤ ꯅꯨꯡꯉꯥꯏꯗꯅ ꯆꯠꯂꯤꯀꯥꯟꯗꯨꯗ ꯑꯗꯣ ꯑꯗꯨꯂꯨꯗꯤ ꯑꯩꯈꯣꯏꯅ ꯃꯊꯪ ꯐꯦꯕꯋꯥꯔꯤ ꯋꯤꯟꯇꯔ ꯋꯤꯟꯇꯔ ꯃꯅꯨꯡ ꯑꯣꯏꯗꯣꯏꯔꯥ
ꯑ ꯋꯤꯟꯇꯔ ꯃꯅꯨꯡ ꯋꯤꯟꯇꯔ ꯈꯔ ꯈꯔ ꯍꯧꯔꯛꯄ ꯇꯥꯏꯃꯤꯡꯗꯣ
ꯑꯣ ꯑꯣ ꯐꯦꯕꯋꯥꯔꯤ ꯐꯦꯕꯋꯥꯔꯤꯗ ꯐ ꯋꯥꯔꯤ ꯃꯤꯇ ꯂꯣꯏꯗ꯭ꯔꯔꯤ ꯀꯩꯅꯣ
ꯃꯣꯏ ꯐꯖꯅ ꯏꯁꯅꯣ ꯇꯥꯏ ꯍꯥꯏ ꯑꯗꯨ ꯀꯥꯟꯗꯅ ꯍꯦꯟꯅ
ꯑꯣ ꯃꯣꯔ ꯁꯣꯝꯅꯅ
ꯑꯥ
ꯈꯪꯖꯥꯕ ꯖꯥꯠ ꯅꯠꯇꯦꯗ ꯑꯗꯨꯗꯤ ꯆꯠꯄ ꯌꯥꯏꯅꯦ
ꯑꯗꯨꯅꯦ ꯍꯧꯔꯛꯏꯅꯦ ꯑꯩꯁꯨ ꯀꯅꯥ ꯀꯅꯥ ꯂꯩꯔꯤꯒꯦ ꯈꯣꯠꯂꯤꯒꯦꯅ ꯍꯪꯅꯤꯡꯕ ꯍꯥꯏ ꯇꯔꯦ
ꯑꯗꯨꯗꯤ ꯂꯨꯄꯥ ꯂꯤꯁꯤꯡ ꯑꯅꯤꯅꯦꯕ ꯊꯥꯟꯕꯤꯁꯦꯀꯣ
ꯑꯥ ꯑꯥ
ꯌꯥꯏ ꯑꯗꯨꯗꯤ ꯌꯥꯏ ꯑꯗꯨ ꯑꯗꯨꯒꯤ ꯑꯃꯨꯛ ꯑꯩꯈꯣꯏ ꯈꯣꯔꯁꯥ ꯈꯔꯗꯤ ꯑꯃꯨꯛ ꯄꯨꯗ ꯌꯥꯔꯣꯏꯅꯦ
ꯌꯥꯔꯣꯏ ꯑꯗꯨꯗꯤ ꯑꯗꯨꯗꯣ ꯂꯤꯁꯤꯡ ꯑꯅꯤꯗꯨꯗ ꯑꯩꯈꯣꯏꯒꯤ ꯇ꯭ꯔꯤꯞ ꯆꯠꯄꯒꯤ ꯈꯣꯠꯄꯒꯤ ꯂꯣꯏ ꯌꯥꯎꯗꯣꯏ ꯅꯦꯕꯀꯣ ꯑ ꯍꯣꯏ ꯍꯣꯏ ꯍꯣꯏ ꯍꯣꯏ ꯑꯩ ꯑꯩ ꯅꯉꯣꯟꯗꯁꯨ ꯍꯥꯏꯗ꯭ꯔꯣ ꯃꯥꯜꯂꯦ ꯐꯖꯅ ꯑꯗꯨꯝ ꯍꯥꯏꯔꯛꯀꯦ ꯑꯩꯈꯣꯏꯒꯤ ꯂꯤꯁꯤꯡ ꯑꯅꯤꯁꯦ ꯁꯤꯖꯤꯅꯥ ꯀꯃꯥꯏ ꯇꯧꯒꯦꯗ ꯍꯣꯇꯦꯜꯒꯤ ꯂꯩꯕꯩꯁꯨ ꯑꯣꯏꯗꯣꯏꯅꯦꯕ
ꯑꯣ
ꯑꯗꯒꯤ ꯆꯥꯕ ꯊꯄꯒ ꯨ ꯂꯣꯏꯅ ꯑꯣꯏꯔꯅꯤ ꯑꯗꯨꯗꯒꯤ ꯅꯨꯃꯤꯠꯄꯨꯗꯤ ꯐꯥꯏꯚ ꯗꯦꯖ ꯐꯥꯏꯚ ꯗꯦꯖꯁꯦ ꯃꯣꯏꯅ ꯍꯥꯏꯕꯗ ꯐꯥꯏꯚ ꯗꯦꯁ ꯁꯦ ꯑꯗꯨꯃꯥꯏꯅ ꯇꯧꯅꯦ ꯐꯥꯏꯚ ꯗꯦꯖ ꯀꯦꯝꯄꯤꯡ ꯇꯧꯅꯤ ꯍꯥꯏꯌꯦꯕ ꯎꯝ ꯑꯗꯒꯤ ꯑꯥ ꯑꯗꯒꯤ ꯎꯝ ꯑꯩꯈꯣꯏꯒꯤ ꯑꯥꯗ ꯆꯪꯕ ꯈꯣꯠꯄꯒꯤ ꯗ꯭ꯔꯦꯁꯤꯡꯒꯨꯝꯕ ꯏꯁꯀꯦꯁꯀꯨꯝꯕ ꯇꯣꯡꯅꯤꯡꯕ ꯈꯣꯠꯅꯤꯡꯕ ꯂꯩꯗꯅ ꯃꯤꯉꯩꯗꯤ ꯑꯗꯨꯅꯕꯨꯗꯤ ꯇꯣꯉꯥꯟꯅꯅ ꯂꯨꯄꯥ ꯆꯅꯤ ꯆꯅꯤ ꯆꯍꯨꯝꯃꯨꯛ ꯆꯍꯨꯝꯃꯨꯛ ꯍꯥꯞꯐꯟꯒꯅꯤ ꯍꯥꯏꯕꯅꯦꯕ ꯌꯨꯅꯤꯐꯣꯔꯝ ꯃꯣꯏ ꯌꯨꯅꯤꯐꯣꯔꯝꯒ ꯑꯥꯗꯒ ꯐꯪꯉꯤꯗꯅ
ꯍꯅꯦ ꯍꯅꯦ
ꯑꯗꯨꯃꯥꯏꯅ ꯑꯗꯒꯤ ꯍꯇꯦꯜꯗ ꯂꯦꯛꯞꯄ ꯆꯥꯕ ꯊꯛꯄ ꯑꯗꯩ ꯇ꯭ꯔꯕꯦꯜ ꯇꯧꯕꯒꯤ ꯈꯣꯠꯄꯒꯤ ꯑꯗꯨꯝꯕ ꯃꯌꯥꯝꯗꯣ ꯃꯣꯏꯅ ꯂꯣꯏꯅ ꯇꯧꯧꯕꯅꯤ ꯍꯥꯏꯕꯅꯦꯕ ꯑꯗꯨꯒꯤ ꯍꯧꯖꯤꯛꯀꯤ ꯎꯝ ꯎꯝ ꯎꯝ ꯎꯝ ꯑꯗꯨꯒ ꯍꯧꯖꯤꯛꯀꯤ ꯌꯥꯎꯅꯤ ꯂꯨꯄꯥ ꯂꯤꯁꯤꯡ ꯑꯅꯤ ꯑꯩꯈꯣꯏꯒꯤ ꯃꯔꯨꯞ ꯃꯔꯨꯞ ꯍꯥꯏꯇꯥꯔꯦ ꯀꯦꯝꯄꯤꯡ ꯃꯔꯨꯞ ꯍꯥꯏꯇꯥꯔꯦ ꯑꯗꯣ ꯑꯗꯨꯃꯥꯏꯅ ꯑꯅꯤꯗꯨꯗ ꯂꯣꯏ ꯌꯥꯎꯔꯅꯦꯕ ꯏ ꯃꯅꯦ ꯍꯥꯏ ꯑꯗꯨꯝ ꯃꯤ ꯄꯁꯤ ꯄ꯭ꯔꯣꯒꯥꯝꯗꯨꯣ ꯑꯗꯨꯃꯥꯏꯅ ꯑꯣꯏꯅ ꯆꯠꯂꯦꯅ ꯍꯥꯏ
ꯍ ꯌꯥꯏꯌꯦꯗꯨꯗꯤꯖꯠꯁꯦ ꯅ ꯇ ꯅꯣꯏ ꯈꯨꯨꯞꯇꯣꯗ ꯍꯥꯄꯣꯕ
ꯑꯣ
ꯍꯧꯒ ꯐ ꯀꯩꯅ ꯈꯔꯦ
ꯎꯝ
ꯑꯗꯣ ꯃꯣꯏꯒꯤ
ꯑ ꯅꯪ ꯑꯇꯣꯞꯄ ꯀꯅꯥ ꯀꯅꯥ ꯍꯧꯅꯤꯡꯉ ꯑꯗꯨꯒꯁꯨ ꯑꯗꯨꯝ ꯍꯥꯏꯔꯛꯑꯣ ꯑꯩꯉꯣꯟꯗ ꯄꯥꯎ ꯑꯗꯨꯝ ꯄꯤꯔꯛꯑꯣ ꯅꯃꯥꯟꯅꯕ ꯍꯥꯏꯗꯤ ꯂꯩꯗꯅ
ꯍꯣꯏꯅꯦ ꯑꯩꯈꯣꯏꯅ ꯄꯨꯟꯕꯗ ꯌꯥꯎꯔꯛꯄꯗꯣ ꯐꯪꯗ꯭ꯔꯣ
ꯑꯣ ꯈꯪꯉꯤ ꯈꯪꯉꯤ ꯈꯪꯉꯤ ꯃꯔꯅꯥꯇꯣꯟ ꯈꯔ ꯆꯥꯎꯕꯗꯣ ꯑꯥ ꯑꯥ
ꯗꯤ ꯌꯥꯂꯛ ꯀꯅꯤꯕ
ꯑꯣ
ꯑꯗꯦ ꯍꯂꯦ ꯆꯦꯦ ꯁꯤꯅ ꯍꯥꯏ ꯂꯩꯔꯝꯅꯦꯕ
ꯑꯥ
ꯑꯗꯨꯗ ꯑꯩꯅ ꯆꯠꯁꯤꯕꯨꯗꯤ ꯍꯥꯏꯕ ꯑꯗꯨ ꯑꯗꯨ ꯃꯥꯁꯨ ꯍꯥꯞꯄꯛꯀꯦ ꯑꯗꯨꯗꯤ ꯃꯥꯁꯨ ꯌꯥꯔꯛꯀꯅꯤ
ꯑꯣ
ꯑꯗꯨ ꯑꯩꯈꯣꯏꯗꯨꯗ ꯑꯩꯅ ꯀꯅꯥ ꯀꯅꯥ ꯑꯩꯈꯣꯏꯗꯨꯗꯩꯅ ꯀꯅꯥ ꯀꯅꯥ ꯌꯥꯎꯔꯤꯕ ꯅꯣꯏ ꯏꯃꯥꯟꯅꯕ ꯑꯩꯈꯣꯏ ꯃꯁꯤ ꯑꯩꯈꯣꯏꯒꯤ ꯗꯦꯁꯇ ꯀꯌꯥꯝ ꯌꯥꯎꯒꯅꯤ
ꯌꯦ ꯑ ꯅꯅꯥꯇꯨꯝꯕꯣ ꯍ ꯑꯗꯨ ꯎ ꯅꯥꯎꯇꯣꯈꯩꯒꯤ ꯃꯔꯨꯞ ꯃꯃꯥꯟꯅꯕ ꯑꯅꯤ ꯑꯃꯁꯨ ꯌꯥꯎꯕꯅꯦ ꯑꯗꯒꯤ ꯑꯩꯈꯣꯏꯒꯤ ꯑꯩꯈꯣꯏ ꯀꯥꯡꯕꯨꯗ ꯍꯥꯏꯔꯒꯗꯤ ꯑꯁ ꯑ ꯑꯗꯨꯝ ꯃꯈꯣꯏꯗꯒ ꯅꯣꯏꯗꯒ ꯍꯦꯛ ꯍꯦꯛ ꯂꯥꯛꯄ ꯀꯥꯟꯗ ꯀꯩ ꯇꯧꯕꯗꯣ ꯍꯪꯕ꯭ꯔ ꯐꯥꯒꯤ ꯁꯣꯒꯥꯏ ꯌꯥꯝ ꯇꯧꯕ ꯅꯨꯄꯥ ꯈꯔ ꯌꯥꯎꯔꯛꯏꯗꯅ ꯃꯣꯏ ꯑꯍꯨꯝ ꯃꯔꯤ ꯑꯩꯈꯣꯏ ꯃꯔꯤ
ꯅꯣꯏ ꯅꯥꯎꯛꯇꯣ ꯃꯩ ꯃꯃꯥꯟꯅꯕ ꯆꯥꯎꯔꯛꯄꯗꯣꯠꯇ
ꯍꯣꯏ ꯃꯣꯏꯁꯨ ꯌꯥꯎꯔꯦ ꯑꯗꯒꯤ ꯑꯩꯈꯣꯏ ꯏꯃ ꯅꯪꯅꯁꯨ ꯑꯗꯨꯝ ꯈꯪꯒꯗꯕ ꯃꯣꯏ ꯑꯍꯨꯝꯃꯨ ꯌꯥꯎꯋꯦꯕ
ꯍꯅꯤ ꯑꯗꯨꯅꯤ ꯈꯪꯅ ꯆꯥꯟꯅꯕꯁꯤꯅ ꯍꯦꯛ ꯅꯨꯡꯉꯥꯏꯗ꯭ꯔꯦ ꯀꯃꯤꯅꯕꯗ
ꯍꯣꯏ ꯑ ꯑꯨꯇꯪꯗꯤ ꯀꯣꯏꯊꯣꯛ ꯅ ꯍꯥꯏꯗꯤ ꯌꯨꯝꯅ ꯁꯨꯝꯅ ꯆꯝꯕꯁꯨ ꯅꯨꯡꯉꯥꯏꯇꯦꯗꯅ ꯍꯣ
ꯏꯁꯅꯣꯒ ꯊꯣꯅꯕꯒꯤꯗ ꯁꯤꯟꯗꯣ ꯎꯝ ꯑꯗꯨꯅꯦ ꯑꯗꯨꯃꯥꯏꯅ ꯑꯝꯇꯪ ꯍꯧꯔꯛꯏꯅꯦ ꯑꯩꯁꯨ ꯅꯪꯉꯣꯟꯗ
ꯍꯣꯏ ꯇꯁꯦ ꯇꯁꯦ ꯑꯗꯨꯗꯤ ꯐꯖꯅ ꯇꯧꯔ ꯀꯩꯅꯗꯇ
ꯅꯪ ꯉꯁꯨ ꯅꯃꯥꯟꯅꯕ ꯃꯣꯏꯗꯨꯁꯨ ꯍꯥꯏꯐꯦꯠ ꯍꯧꯔꯛꯑꯣꯀꯣ ꯉꯜꯂꯤꯉꯩꯁꯤꯗꯨꯗ ꯑꯩꯣꯏ ꯃꯤ ꯇꯔꯥꯃꯔꯤꯗꯤ ꯁꯨꯖꯟꯈ꯭ꯔꯦꯕ ꯑꯗꯣ ꯌꯥꯎꯒꯦ ꯍꯧꯖꯤꯛꯇꯤ ꯑꯗꯨꯝ ꯀꯣꯏꯕ ꯂꯥꯡꯕꯗꯤ ꯑꯗꯨꯝ ꯄꯥꯝꯅꯔꯦꯗꯅ ꯂꯣꯏꯅ ꯆꯠꯄꯁꯦ ꯑꯗꯣ ꯃꯤꯗꯣ ꯍꯦꯛ ꯀꯨꯟ ꯍꯦꯛ ꯁꯨꯖ ꯌꯦꯒꯠ ꯇꯥꯔꯒꯗꯤ ꯀꯩ ꯍꯥꯏꯅꯤ ꯍꯥꯞꯇꯣꯛ ꯍꯥꯞꯆꯤꯠ ꯑꯃꯨꯛ ꯊꯣꯛꯀꯦ ꯑꯃꯨꯛ ꯍꯥꯞꯆꯤꯟꯒꯦ ꯍꯥꯏꯕꯗꯨꯗꯤ ꯃꯤ ꯅꯨꯡꯉꯥꯏꯔꯛꯑꯣꯏꯕ
ꯅꯨꯡꯉꯥꯏ ꯅꯨꯡꯉꯥꯏꯔꯦ ꯑꯗꯨꯕꯨꯗꯤ ꯍꯌꯦꯡ ꯍꯥꯏ ꯇꯔ ꯍꯍꯧꯕ ꯐꯩꯌꯦꯕ
ꯍꯣ ꯍꯣꯏ ꯑꯗꯨꯅꯤ ꯑꯗꯨꯗ ꯑꯁ ꯑꯩꯗꯤ ꯈꯜꯂꯤꯅꯦ ꯑꯗꯨꯅ ꯑ ꯑꯩ ꯅꯪ ꯅ ꯍꯩꯖꯜꯂꯗꯤ ꯍꯥꯏꯗꯤ ꯅꯪ ꯅꯃꯥꯟꯗꯉꯣꯏꯗꯣ
ꯍꯣꯏ ꯍꯣꯏ ꯍꯣꯏ ꯃꯣꯏꯅ ꯑꯗꯨꯝ ꯃꯔꯒꯦ ꯌꯥꯎ ꯉꯝꯗꯣꯏꯒꯅ ꯌꯥꯧꯖ ꯍꯣꯏ ꯌꯥꯎ ꯉꯝꯃꯣꯏꯗꯣꯏꯗꯤ ꯑꯃꯨꯛꯁꯨ ꯍꯥꯏꯔꯛꯀꯦ ꯌꯥꯎ ꯉꯝꯃꯣꯏꯗꯣꯏ ꯃꯤ
ꯃꯥꯅꯦ꯫ ꯑꯗꯨꯝ ꯅꯪ ꯍꯥꯏꯗꯤ ꯁꯦꯔꯤꯌꯁ ꯑꯣꯏꯅ ꯑꯗꯨꯝ ꯂꯧꯒꯗꯕꯅꯤ꯫ ꯃꯤꯉꯩꯗꯣ ꯑꯗꯣ ꯀꯣꯏꯕ ꯆꯠ ꯄꯥꯝꯖꯕ ꯀꯥꯡꯕꯨ ꯄꯥꯝꯃꯤꯀꯣ ꯑꯩꯗꯤ ꯫
ꯍꯣꯌ ꯑꯩ ꯇꯧꯒꯦ ꯇꯧ ꯒꯦ ꯁꯤꯂꯥꯒꯦ ꯑꯩ
ꯑꯥ꯫ ꯑꯣ ꯍꯣꯏ -ꯍꯣꯏ ꯐꯔꯦ - ꯐꯔꯦ ꯑꯗꯨꯗꯤ ꯀꯣ ꯑꯥ ꯊꯝꯃꯦ - ꯊꯥꯝꯃꯦ꯫